ꯇꯥꯏ
ꯎꯝ ꯍꯥꯏꯌꯣ ꯄꯤ ꯖꯤ ꯀꯔꯤ ꯍꯥꯏꯕ ꯉꯁꯥꯏ ꯍꯥꯏꯗꯣ
ꯑꯦ ꯅꯤꯡꯁꯤꯡꯕꯤꯕ꯭ꯔꯣ ꯇꯕꯣ
ꯑꯁ ꯀꯔꯤꯅꯅꯦ ꯑꯩꯅ ꯃꯨꯟꯅ ꯌꯥꯝ ꯀ꯭ꯌꯨꯔꯤꯌꯁ ꯅꯪꯒꯤ ꯖꯔꯅꯤꯁꯦ
ꯑ
ꯎꯝ
ꯑꯃꯗ ꯑꯃ ꯑꯃꯗ ꯑꯃ ꯌꯥꯝ ꯀ꯭ꯌꯨꯔꯤꯌꯁ ꯇꯧꯔꯒ ꯁ꯭ꯋꯥꯏꯗ ꯃꯨꯟꯅ ꯇꯥꯔꯦ ꯑꯗꯨꯒ ꯅꯤꯡꯁꯤꯡꯂꯕꯔ ꯍꯥꯏꯅ ꯀꯥꯏꯅ
ꯑꯩꯒꯤꯗꯤ ꯄ꯭ꯔꯣꯐꯥꯏꯜ ꯍꯥꯞꯄꯗꯤ ꯄꯦꯖ ꯑꯅꯤ ꯈꯛ ꯌꯥꯔꯣꯏ
ꯆꯦꯡꯕꯅꯦ ꯄꯨꯡ ꯑꯃ ꯃꯈꯥꯏ ꯄꯨꯡ ꯑꯅꯤ ꯄꯥꯎ ꯁꯥꯔꯁꯨ ꯅꯪ ꯂꯣꯏꯔꯣꯏꯌꯦ ꯎꯝ ꯀꯩꯅꯣ ꯑꯗꯨꯝ ꯀꯟꯇꯤꯅꯤꯌꯨꯁꯦ ꯍꯥꯏꯔꯗꯤ ꯂꯣꯏꯔꯦ ꯀꯩꯅꯣ ꯑꯗꯨ ꯍꯥꯏꯗꯤꯐꯥꯎ ꯂꯣꯏꯗꯕꯅꯤꯅꯦ ꯂꯣꯏ ꯅꯥꯏꯗꯕ
ꯕꯨꯛ
ꯕꯨꯛ ꯑꯣꯏꯅ ꯏꯕꯤꯔꯒꯦꯁꯦ ꯅꯪꯒꯤ ꯑꯣꯇꯣꯕꯥꯏꯌꯑꯣꯒ꯭ꯔꯥꯐꯤ ꯍꯥꯏꯅ ꯀꯣ ꯌꯥꯏ ꯐꯖꯅ ꯁꯤꯠꯀꯅꯤꯍꯦ
ꯎꯝ ꯆꯤꯠ ꯇꯣꯏꯅꯦ ꯁꯇꯦꯠ ꯑꯃꯗ ꯑꯃꯗ ꯁꯖꯦ ꯁꯇ꯭ꫪꯤꯝ ꯀꯩꯀ ꯎꯝ ꯂꯥꯁꯇꯗꯤ
ꯂꯥꯛꯑꯁꯨ ꯑꯦ ꯑꯃꯨꯛꯀ ꯑꯇꯣꯞꯄ ꯃꯄꯥꯟꯗ ꯆꯥꯅꯤꯡꯉꯥꯏ ꯑꯃꯨꯛꯀ ꯂꯩꯔꯤꯌꯦ ꯀꯝꯇꯅꯤ ꯑꯣꯏꯒꯗꯧꯕ ꯂꯩꯔꯦ ꯁꯤꯔꯤꯁ ꯂꯥꯛꯅꯤ ꯚꯣꯂꯨꯝ ꯋꯥꯟ ꯚꯣꯂꯨꯝ ꯇꯨ ꯍꯥꯏꯕꯗꯣ
ꯎꯝ
ꯀꯟꯇꯤꯅ꯭ꯌꯨ ꯇꯧꯗꯕ ꯁꯦ ꯌꯥꯝ ꯋꯥꯕ ꯃꯥꯜꯂꯦ ꯅꯪꯒꯤ ꯁꯣꯔ ꯍꯣꯟꯕꯁꯦ ꯑꯩꯔꯣ ꯋꯥꯛꯀꯤꯡ ꯊꯣꯛꯄꯅꯦ ꯑꯩꯗꯤ
ꯁ ꯄꯨꯡ ꯎꯝ ꯋꯥꯛꯀꯤꯡꯅꯦꯅ ꯍꯧꯖꯤꯛ ꯄꯨꯡ ꯀꯌꯥ ꯇꯥꯔꯕꯅ ꯅꯪꯒꯤ ꯋꯥꯀꯤꯡ ꯇꯥꯏꯃꯤꯡꯁꯦ
ꯋꯥꯛꯀꯤꯡ ꯍꯥꯏꯕꯨ ꯂꯝꯄꯥꯛꯇ ꯒ꯭ꯔꯥꯎꯟꯗ ꯊꯣꯛꯀꯦꯅ ꯑꯩ ꯍꯧꯖꯤꯛꯇꯣ ꯃꯤ ꯂꯥꯛꯄꯗꯨꯒꯤ ꯃꯈꯣꯟꯗꯣ ꯃꯈꯣꯟꯗꯣ
ꯎꯝ
ꯕꯦꯛꯒ꯭ꯔꯥꯎꯟꯁꯦ ꯅꯨꯡꯉꯥꯏꯇꯦ ꯍꯥꯏꯅ ꯊꯂꯛꯄꯅꯤꯗ
ꯑ ꯑꯁꯤ ꯋꯦꯗꯔꯁꯦ ꯌꯥꯝꯅꯁꯨ ꯁꯥꯗꯦ ꯑꯗꯨꯒ ꯌꯥꯝꯅꯁꯨ
ꯑ ꯏꯦ ꯅꯨꯡꯉꯥꯏ
ꯑꯗꯨ ꯉꯥꯏꯍꯥꯛ ꯂꯩꯔꯒꯗꯤ ꯑꯃꯨꯛ ꯁꯥꯒꯠꯀꯅꯤꯅ ꯈꯪꯗꯦ
ꯍꯧꯖꯤꯛ ꯐꯥꯎꯕꯗꯤ ꯅꯨꯡꯉꯥꯏꯔꯤ ꯎꯝ ꯍꯣꯏ
ꯑꯗꯣ
ꯗꯣ
ꯍꯧꯖꯤꯛ ꯑꯁꯤ ꯏꯀꯣꯅꯣꯃꯤꯛꯁꯁꯦ ꯂꯣꯏꯔꯒ ꯑꯃꯨꯛ ꯀꯝ ꯀꯔꯤ ꯇꯧꯗꯣꯏꯅꯣ
ꯏꯀꯣꯅꯣꯃꯤꯛꯁꯁꯨ ꯇꯝꯃꯔꯣꯏ ꯑꯩ
ꯀꯩꯅꯣ ꯅꯪ ꯍꯥꯏ
ꯍꯥꯏꯁꯦ
ꯍꯧꯖꯤꯛ ꯑꯦꯛꯖꯥꯝ ꯂꯩꯔꯤꯅꯦ ꯑꯩ ꯊꯥꯕ ꯆꯠꯇ꯭ꯔꯦꯕ ꯁꯦꯀꯦꯟ ꯁꯦꯃꯤꯁꯇꯔꯒꯤꯗꯣ ꯍꯧꯖꯤꯛ ꯊꯥ ꯂꯩꯕꯅꯦ ꯌꯨꯅꯤꯚꯔꯁꯤꯇꯤꯗ
ꯑꯗꯨ ꯀꯩꯒꯤ ꯆꯠꯇꯕꯅꯣ
ꯄꯥꯝꯂꯛꯇꯕꯒꯤ ꯍꯥꯏꯔꯒ ꯀꯔꯤꯅꯣ ꯏꯀꯣꯅꯣꯃꯤꯛꯁ ꯇꯝꯕꯒꯤꯗꯣ
ꯑꯔꯤꯕꯒꯤ ꯈꯛꯇ ꯇꯝꯃꯤꯕ ꯍꯥꯏꯕꯗꯤ ꯑꯔꯤꯒꯨꯝꯒꯕꯒꯤ ꯊꯤꯎꯔꯤ ꯑꯗꯨ ꯑꯗꯥ ꯍꯥꯏꯗꯤ ꯍꯧꯖꯤꯛ ꯍꯧꯖꯤꯛ ꯊꯣꯛꯕꯒꯤ ꯑꯩꯗꯤ ꯄꯥꯝꯕꯗꯨꯒꯤ ꯏꯀꯣꯅꯣꯃꯤꯛꯁ ꯍꯥꯏꯕꯁꯤꯕꯨ ꯑꯩꯅ ꯇ꯭ꯔꯦꯠ ꯇꯧ ꯑꯩꯁꯦ ꯇ꯭ꯔꯦꯠ ꯇꯧꯋꯦꯕ
ꯑꯩꯒꯤ ꯑꯩꯅ ꯈ꯭ꯋꯥꯏ ꯄꯥꯝꯕꯅꯤꯗ ꯑꯗꯨꯒꯤꯅꯤꯗ ꯑꯗꯨꯗ ꯏꯀꯣꯅꯣꯃꯤꯛꯁꯦ ꯆꯪꯉꯦꯕꯀꯣ
ꯎꯝ
ꯌꯥꯗꯦ ꯍꯧꯖꯤꯛ ꯄꯥꯎ ꯄꯥꯎ ꯊꯣꯛꯏꯗꯣ ꯏꯀꯣꯅꯣꯃꯤꯁꯀꯤ ꯗꯇꯥꯒꯨꯝꯕ ꯊꯣꯛꯄ ꯃꯇꯝꯗ ꯁꯤ ꯄꯩꯁꯥ ꯁꯨꯝ ꯀꯨꯝꯃꯛꯑꯦ ꯄꯩꯁꯥ ꯇꯥꯔꯦ ꯍꯧꯖꯤꯛ ꯄꯣꯠ ꯏꯝꯄꯣꯠ ꯑꯒꯤ ꯑꯗꯨꯃꯥꯏꯅ ꯇꯧꯋꯤ ꯑꯗꯨꯃꯥꯏꯅ ꯇꯧꯕ ꯃꯇꯝꯗ ꯑꯦꯐꯦꯛ ꯇꯧꯋꯦꯕ ꯑꯗꯨꯗꯣ
ꯑꯗꯨꯒꯤ ꯑꯗꯨꯒꯤꯗꯣ ꯈꯔ ꯂꯧꯍꯧꯕ ꯌꯥꯒꯦꯔꯥꯅ ꯇꯝꯕ ꯋꯥꯅꯤꯗ
ꯎꯝ
ꯑꯗꯨ ꯑꯩ ꯁꯤꯗ ꯍꯥꯏꯔꯣꯏꯖꯔ ꯀꯥꯟꯗ ꯐꯣꯔ ꯑꯦꯛꯖꯥꯝꯄ꯭ꯂꯣꯅꯪ
ꯐꯣꯔꯦꯁ
ꯐꯣꯔꯦꯅꯤꯛ ꯆꯦꯟꯖꯗ
ꯑ ꯑꯣ ꯑꯣ
ꯀꯨꯏꯔꯦ ꯍꯥꯏ ꯇꯧꯕ ꯑꯕ ꯅꯪꯅ ꯍꯥꯏꯔꯗꯤ ꯔꯤꯋꯥꯔꯗꯤꯡ ꯑꯣꯏꯌꯦꯦ
ꯍꯥ
ꯅꯍꯪꯅ ꯄꯦꯁꯦꯟ ꯂꯩꯔꯗꯤ
ꯑꯗꯨꯝ ꯅꯨꯡꯉꯥꯏꯌꯦ ꯍꯥꯏꯕ
ꯑꯗꯨꯃꯥꯏꯌꯦ ꯍꯥꯏꯕ ꯑꯣꯏ
ꯑꯦ
ꯊꯤꯗ ꯅꯪ ꯑꯗꯨꯒꯨꯝꯕ ꯅꯪ ꯑꯗꯨꯗ ꯉꯕꯤ ꯌꯥꯏ ꯐꯖꯅ ꯃꯊꯟꯒꯤ ꯃꯊꯟꯒꯤ ꯕꯣꯁꯅꯦꯕ ꯅꯪ
ꯍꯥꯏꯁ
ꯁꯦꯡꯕꯅꯦ ꯇꯝꯕ ꯍꯩꯔꯨꯗꯕꯒꯤ ꯄꯩꯁꯥ ꯌꯥꯝ ꯃꯥꯡꯂꯝꯃꯦꯕ
ꯀꯃꯥꯥꯏꯅ
ꯍꯌꯦ ꯉꯋꯥꯏꯦꯛ ꯇꯧꯔꯒ ꯈꯪꯗꯕꯤꯗ ꯄꯥꯡꯒ ꯍꯦꯛ ꯑꯦꯞꯁ ꯇꯦꯞꯁꯀꯨꯝꯕ ꯐꯧꯕ ꯃꯇꯝꯗꯁ ꯐꯖꯔꯦ ꯍꯥꯏꯅ ꯑꯗꯨꯒꯨꯝꯕꯩꯀꯩꯒꯗ ꯆꯪꯉꯒ ꯑꯃꯨꯛ ꯑꯩꯉꯣꯟꯗ ꯁꯥꯏꯟ ꯑꯞ ꯇꯧꯔꯒ ꯑꯗꯨꯒꯨꯝꯕ ꯇꯧꯕ ꯖꯥꯗꯣ ꯑꯩ ꯇꯧꯔꯝꯃꯦꯕꯣ ꯑꯗꯨꯗ
ꯎꯝ
ꯑꯗꯨꯗꯒꯤ ꯍꯧꯖꯤꯛꯇꯤ ꯑꯩ ꯐꯖꯅ ꯑꯩ ꯍꯋꯤꯖꯥ ꯑꯃꯗꯒꯤ ꯇꯝꯕ ꯂꯣꯏꯈ꯭ꯔꯕꯅꯤ ꯃꯩꯗꯤꯗꯨꯒꯤ
ꯑꯗꯨ ꯎ ꯀꯔꯤ
ꯅꯣꯡꯃꯗꯀꯥꯁꯤ ꯑꯩꯅ ꯍꯦꯛ ꯇꯧꯕ ꯃꯇꯝꯗ ꯅꯣꯡꯃꯗꯁ ꯑꯩꯈꯣꯏ ꯌꯨ ꯑꯦꯁ ꯖꯤꯒꯤ ꯇꯧꯕ ꯃꯇꯝꯗ ꯐꯥꯏꯞ ꯍꯟꯗ꯭ꯔꯦꯠ ꯁꯕꯦꯟ ꯍꯟꯗ꯭ꯔꯦꯠꯀꯨꯝꯕ ꯇ ꯑꯃ ꯂꯩ ꯃꯤꯅꯤꯠ ꯃꯉꯥ ꯃꯅꯨꯡꯗꯀꯣ
ꯑꯣ ꯑꯣ ꯑꯣ ꯅꯨꯡꯉꯥꯏ ꯀꯣ
ꯑꯗꯨ ꯃꯇꯝꯗ ꯈꯔ ꯇꯝꯗꯕꯤꯅꯤꯅꯀꯣꯆꯥ ꯑꯃ ꯂꯩꯔꯒ ꯇꯝꯗꯕꯅꯤꯅ ꯍꯥꯏꯕꯗꯤ ꯈꯪ ꯍꯥꯎꯔꯥꯎꯔ ꯑꯃꯒ ꯀꯩ ꯍꯥꯏꯁꯤꯅ ꯑꯩꯅ ꯑꯗꯨꯝ ꯊꯝꯕ ꯑꯩꯅ
ꯏꯁꯇꯣꯞ ꯇꯧꯗ꯭ꯔꯒꯀꯣ ꯑꯗꯨ ꯃꯥꯔꯀꯦꯠꯀꯤ ꯑꯁꯤ ꯑꯁꯤ ꯂꯩ ꯍꯥꯏꯕꯗꯣ ꯑꯗꯨꯒꯤ ꯑꯩꯅ ꯑꯗꯨꯝ ꯍꯣꯜ ꯇꯧꯔꯒ ꯂꯩꯕ ꯑꯗꯨꯒꯤ ꯑꯗꯨꯝ ꯇꯝꯗꯦ ꯑꯦꯀꯥꯎꯟꯒꯤ ꯂꯥꯛ ꯑꯃ ꯍꯦꯟꯕꯒꯨꯝꯕ ꯑꯩꯅ ꯂꯤꯁꯤꯡ ꯀꯨꯟꯒꯨꯝꯕ ꯊꯥꯗꯔꯒ ꯇꯧꯕ ꯃꯇꯝꯗ ꯂꯥꯛꯑ ꯑꯃ ꯍꯦꯟꯅ ꯀꯥꯈꯠꯂꯛꯑꯦ ꯑꯩꯒꯤꯗꯣ ꯑꯗꯨꯝ ꯃꯇꯝꯗ ꯁꯕꯦꯟꯇꯤꯟ ꯗꯦꯖꯇꯅ ꯀꯥꯏ ꯇꯧꯕꯗ ꯁꯕꯦꯟꯇꯤꯟ ꯗꯦꯖ ꯑꯩ ꯅꯨꯡꯇꯤꯒꯤ ꯇꯧꯗꯦꯕ
ꯎꯝ
ꯆꯪꯕ ꯃꯇꯝꯗ ꯑꯩꯅ ꯁꯦꯜ ꯂꯧꯔꯒ ꯑꯗꯨꯝ ꯇꯣꯡꯕꯅꯦꯕꯗꯤ
ꯎꯝ
ꯍꯦ
ꯑꯗꯨꯗꯤ ꯐꯖꯅ ꯁꯥꯟꯅꯔꯗꯤ
ꯊꯥ ꯑꯃꯗ ꯀꯌꯥꯃꯨꯛ ꯂꯩꯕꯤ ꯂꯩꯇ ꯂꯤꯃꯤꯠ ꯂꯩꯇꯦ ꯍꯥꯏꯕꯗꯤ ꯑꯪ ꯁꯤ ꯆꯪꯃꯝꯗꯥꯟꯗ ꯂꯤꯃꯤꯠ ꯂꯩꯔꯦ ꯍꯥꯏꯕꯗꯤ ꯅꯪꯅ ꯅꯣꯡꯃ
ꯑꯩꯉꯣꯟꯗꯁꯨ ꯇꯝꯕꯤꯌꯣ ꯑꯗꯨꯗꯤ ꯇꯕ꯭ꯔꯥ ꯇꯥꯕ꯭ꯔ ꯍꯜꯂꯣ ꯍꯜꯂꯣ ꯍꯜꯂꯣ ꯗꯕ꯭ꯔ